ꯍꯜꯂꯣ ꯑꯩ ꯁꯣꯏꯗꯅ ꯁꯣꯏꯗꯅ ꯑꯇꯣꯞꯄꯗ ꯇꯧꯁꯤꯜꯂꯨꯗꯅ ꯀꯛꯊꯠꯄꯗꯒꯤ ꯑꯅꯤ ꯁꯣꯏꯈꯔꯦ
ꯑ ꯀꯥꯏꯗꯦ ꯑꯩꯗꯤ ꯃꯔꯣꯟꯅ ꯃꯈꯥ ꯇꯥꯕꯤꯔꯣ ꯉꯁꯥꯏꯒꯤ ꯑꯩꯅ ꯍꯥꯏꯕꯗꯣ ꯍꯥꯏꯗꯤ ꯀꯩꯀꯩ ꯑꯄꯥꯝꯕ ꯈꯣꯠꯄ ꯂꯩꯖꯦꯕꯖꯥ ꯍꯥꯏꯇꯥꯗꯨꯗ
ꯃꯔꯨꯞꯁꯨꯝ ꯇꯧꯕꯅꯤ ꯑꯩꯒ ꯃꯤꯡ ꯆꯞ ꯃꯥꯟꯅꯕ ꯑꯃ ꯐꯥꯔꯃꯥꯁꯤ ꯐꯝꯕ ꯑꯩꯈꯣꯏꯅ ꯑꯃꯨꯛ ꯀꯩꯅꯣꯝ ꯆꯥꯃꯤꯟꯅꯈꯤꯕꯗꯣ ꯅꯨꯡꯗꯥꯡꯗ ꯃꯥꯁꯨ ꯋꯥꯔꯤ ꯇꯨꯡꯃꯤꯟꯅꯔꯛꯀꯦ ꯀꯦ ꯇ꯭ꯔꯦꯅꯔ ꯂꯧꯔꯣꯏ ꯑꯩꯉꯣꯟ ꯇꯥꯍꯟꯒꯅꯤ ꯍꯥꯏꯕꯤꯕꯅꯤ ꯑꯗꯨ ꯃꯥꯒꯤ ꯃꯥ ꯊꯥꯖꯕꯗꯨꯒꯤ ꯃꯇꯨꯡ ꯏ ꯃꯇꯨꯡꯏꯟꯅ ꯑꯩꯉꯣꯟꯗ ꯍꯥꯏꯔꯛꯏꯅꯦ ꯇ꯭ꯔꯦꯅꯔ ꯂꯧꯕ ꯃꯊꯧ ꯇꯥꯗꯦ ꯅꯪ ꯌꯥꯎꯔꯤꯁꯤꯗꯤꯅ ꯍꯥꯏꯔꯛꯄ ꯑꯩꯈꯣꯏꯁꯤꯗ ꯑꯩ ꯋꯥꯈꯟꯗ ꯅꯨꯡꯉꯥꯏꯕ ꯍꯥꯏꯇꯥꯔꯦ
ꯎ ꯍ
ꯑꯗꯨꯅ ꯃꯔꯨ ꯑꯩꯁꯨ ꯍꯣꯏ ꯑꯩ ꯀꯝꯄꯤꯇꯤꯁꯟ ꯊꯣꯛꯎꯕ ꯅꯠꯇꯦ ꯑꯗꯨꯩ ꯍꯛꯆꯥꯡ ꯌꯥꯝ ꯀꯟꯅ ꯐꯔꯨꯕ ꯅꯠꯇꯦ ꯗꯦ ꯑꯗꯒꯤ ꯑꯗꯨꯕꯨ ꯑꯩ ꯇꯣꯉꯥꯟꯕ ꯍꯥꯏꯗꯤ ꯍꯤꯔꯝ ꯑꯃꯒꯤꯒꯤ ꯃꯇꯥꯡꯗ ꯑꯩꯁꯦ ꯍꯦꯛꯇ ꯊꯣꯡꯕ ꯊꯥꯛꯄꯒꯤ ꯑꯣꯏꯒꯦꯔꯥ ꯆꯥꯕ ꯊꯛꯄ ꯑꯗꯒꯤ ꯆꯠꯄ ꯂꯥꯡꯕ ꯑꯗꯒꯤ ꯁꯥꯟꯅꯕꯒꯤ ꯑꯣꯏꯒꯦꯔꯥ ꯑꯩꯉꯣꯟꯗ ꯂꯥꯏꯔꯤꯛꯀꯤ ꯑꯣꯏꯒꯦꯔꯥ ꯃꯌꯥꯝꯒ ꯃꯥꯟꯅꯗꯕ ꯂꯧꯁꯤꯟꯕ ꯊꯨꯕ ꯑꯃ ꯂꯩꯌꯦꯕ
ꯑꯣ ꯍ
ꯑꯗꯨꯅ ꯑꯩ ꯇꯥꯛꯄꯤꯔꯛꯄ ꯑꯍꯟꯁꯤꯅ ꯍꯥꯏꯔꯛꯈꯤꯕ ꯑꯃ ꯂꯩꯕꯀꯣ
ꯑ ꯍꯣ
ꯅꯪꯅ ꯁꯨꯃꯥꯏ ꯁꯥꯟꯅꯔꯒꯗꯤ ꯅꯪꯒꯤ ꯅꯄꯥꯝꯕꯣꯝꯁꯤ ꯁꯤꯗ ꯆꯥꯎꯕ ꯉꯝꯃꯣꯏꯅ ꯑꯗꯨꯗꯩ ꯃꯥꯅ ꯈꯔ ꯁꯦꯝꯗꯣꯔꯛꯈꯤꯕ ꯑꯩꯈꯣꯏꯅ ꯆꯥꯕ ꯈꯛꯇꯁꯨ ꯇꯥꯏꯅꯒꯅꯨ ꯅꯪꯅ ꯆꯥꯕ ꯐꯖꯅ ꯁꯨꯕ ꯃꯤ ꯑꯃ ꯄꯩꯁꯥ ꯄꯥꯏꯕ ꯃꯁꯥ ꯃꯌꯥꯝ ꯑꯃ ꯃꯁꯥ ꯐꯠꯇꯅ ꯂꯩꯖꯤ ꯅꯪ ꯃꯔꯝ ꯈꯪꯗ꯭ꯔꯥꯅ ꯍꯪꯉꯛꯑꯦꯕ
ꯑꯥ ꯍꯥ
ꯅꯪ ꯈꯨꯗꯤꯡꯃꯛꯁꯦ ꯅꯤꯌꯣꯝ ꯍꯥꯏꯕ ꯀꯥꯡꯂꯣꯟ ꯍꯥꯏꯕ ꯑꯃ ꯂꯩ ꯃꯇꯝ ꯃꯃꯦꯟ ꯍꯥꯏꯕ ꯑꯃ ꯂꯩ
ꯑꯗꯨꯅ ꯑꯩ ꯃꯗꯨ ꯑ ꯁꯤꯗꯤ ꯈꯪꯅꯤꯡ ꯅꯤꯡꯖꯡꯉꯛꯑꯦ ꯑꯩ ꯂꯣꯏꯅ ꯏꯊꯣꯛꯆꯒꯅꯤ ꯅꯈꯣꯏꯗꯁꯨ ꯂꯣꯏꯅ ꯎꯠꯀꯅꯤ ꯑꯗꯨꯒ ꯑꯩ ꯏꯁꯥꯃꯛꯁꯨ ꯉꯝꯅꯕ ꯍꯣꯠꯅꯒꯅꯤ ꯑꯗꯨꯒ ꯎꯝ ꯑꯩꯈꯣꯏꯒꯤ ꯖꯤꯝ ꯁꯥꯟꯅꯕ ꯈꯛꯇ ꯆꯠꯀꯅꯣ ꯍꯥꯏꯕꯅꯤ ꯑꯌꯨꯛꯇ ꯇꯧ ꯍꯥꯏꯕꯅꯤ ꯀꯩ ꯌꯣꯒꯥꯁꯤꯅ ꯀꯩꯒꯤꯅꯣ ꯍꯥꯏꯕ ꯃꯇꯝꯗ ꯑꯌꯨꯛꯇ ꯌꯣꯒꯥ ꯇꯧꯕ ꯇꯥꯔꯒꯗꯤ ꯑꯩꯈꯣꯏꯒꯤ ꯇꯨ ꯅꯨꯃꯤꯠꯇꯨꯗ ꯇꯧꯒꯗꯕ ꯊꯕꯛ ꯃꯌꯥꯝꯁꯦ ꯏꯪꯅ ꯇꯞꯅ ꯒ꯭ꯌꯥꯟ ꯇꯥꯅ ꯇꯧꯕ ꯉꯝꯃꯤ ꯍꯥꯏꯕ ꯁꯣꯔ ꯁꯥꯟꯅꯕꯒꯤ ꯊꯕꯛꯁꯦ
ꯎꯝ ꯍꯨꯝ
ꯑꯗꯨꯒ ꯆꯥꯕ ꯃꯇꯝꯗꯁꯨ ꯑ ꯅꯣꯏꯒꯤ ꯑꯗꯨ ꯆꯥꯕ ꯑꯗꯥ ꯆꯥꯕ ꯑꯗꯨꯁꯨ ꯇꯧꯕ ꯃꯥ ꯍꯥꯏꯁꯦ ꯃꯇꯝ ꯑꯃꯗꯗꯤ ꯑꯩꯈꯣꯏ ꯀꯝꯄꯨꯇꯔ ꯊꯣꯛꯇ꯭ꯔꯤꯉꯩ ꯐꯣꯟ ꯊꯣꯛꯇ꯭ꯔꯤꯉꯩꯗꯗꯤ ꯅꯣꯏꯒꯤ ꯀꯦꯂꯣꯔꯤ ꯗꯤꯐꯤꯁꯤꯠ ꯍꯥꯏꯕ ꯋꯥꯍꯩꯁꯤ ꯈꯪꯉꯝꯗꯦ ꯑꯗꯨ ꯃꯁꯥ ꯂꯣꯏ ꯐꯔꯝꯃꯤ ꯃꯥꯅ ꯍꯥꯏꯒꯤꯝ ꯂꯩ ꯅ ꯅꯣꯏꯒꯤ ꯑꯗꯨꯒꯤ ꯑꯗꯥꯒꯤ ꯁꯥꯏꯟꯁ ꯕꯦꯁ ꯑꯗꯨ ꯑꯗꯥ ꯅꯋꯥ ꯑꯃꯇ ꯂꯧꯗꯦ ꯁꯤꯅꯦ ꯃꯥ ꯍꯥꯏꯁꯦ ꯑꯗ ꯃꯥꯅ ꯐꯖꯅ ꯇꯥꯛꯄꯤꯔꯛꯈꯤꯕ ꯑꯣꯖꯥꯅꯤ ꯃꯥꯅ ꯍꯥꯏ ꯁꯨꯃꯥꯏ ꯁꯨꯃꯥꯏ ꯁꯥꯟꯅꯧ ꯁꯨꯃꯥꯏ ꯁꯨꯃꯥꯏꯅ ꯇꯧ ꯅꯪ ꯀꯃꯥꯏ ꯀꯃꯥꯏ ꯋꯥꯝ ꯑꯞ ꯇꯧꯒꯅꯤ ꯅꯪ ꯉ ꯑꯗꯨꯅ ꯁꯨꯃꯥꯏ ꯁꯨꯃꯥꯏꯅ ꯑꯗꯨ ꯈꯪꯉꯛꯀꯅꯤ ꯈꯣꯠꯀꯅꯤ ꯏꯁꯤꯡ ꯊꯛꯄ ꯑꯗꯨꯁꯨ ꯇꯧꯕ ꯑꯗꯨꯕꯨ ꯍꯣꯏ ꯃꯇꯝꯗꯨꯗ ꯂꯣꯏ ꯆꯨꯝꯕꯃꯛꯇꯤ ꯅꯠꯇꯦꯕꯀꯣ ꯑꯗꯨꯕꯨ ꯃꯈꯣꯏꯁꯨ ꯑꯌꯥꯝꯕ ꯆꯨꯝꯃꯦ ꯍꯥꯏꯇꯥꯔꯦ ꯑꯗꯨꯅ ꯑꯩ ꯑꯅꯤꯃꯛ ꯄꯨꯟꯁꯤꯜꯂꯒ ꯁꯥꯟꯅꯔꯛꯀꯅꯤ ꯑꯩ ꯌꯥꯝ ꯄꯦꯟꯗ꯭ꯔꯦ ꯑꯩ ꯃꯔꯨꯞꯅꯖꯨ ꯊꯧꯅꯥ ꯍꯥꯞꯄꯨ ꯄꯅ ꯃꯔꯝ ꯑꯣꯏꯔꯒ ꯑꯩꯁꯨ ꯑꯩ ꯇ꯭ꯔꯦꯅꯔ ꯂꯧꯔꯣꯏ ꯍꯣꯏ ꯃꯥꯅ ꯇꯥꯈꯤꯕꯒꯤ ꯍꯦꯟꯒꯤꯕꯗꯤ ꯌꯥꯏ ꯃꯤꯗꯨꯅ ꯑꯗꯨꯕꯨ ꯑꯩꯁꯨ ꯑꯩꯒꯤ ꯈꯪꯖꯕ ꯑꯝꯗ ꯂꯩꯖꯩꯅꯤ
ꯎꯝ ꯇꯥꯔꯣꯏ ꯍꯥꯏꯕ ꯇꯥꯔꯦꯅꯦꯀꯣ
ꯍꯥꯥ
ꯃꯍꯥꯛꯅ ꯍꯥꯏꯕꯗꯤ ꯃꯥꯏ ꯍꯩ ꯑꯗꯨ ꯇꯧꯔꯒꯁꯨ ꯑꯩꯈꯣꯏꯅ ꯑꯩ ꯊꯋꯥꯏ ꯌꯥꯎꯅ ꯁꯥꯟꯅꯕ ꯇꯥꯔꯒꯗꯤ ꯅꯤꯌꯣꯝꯗꯨꯒ ꯆꯨꯝꯕ ꯇꯥꯔꯒꯗꯤ ꯑꯩꯈꯣꯏꯁꯨ ꯃꯥꯒꯤꯗꯨꯗꯒꯤ ꯍꯦꯟꯕ ꯉꯝꯗ ꯇꯥꯔꯒꯁꯨ ꯃꯥꯒꯤꯗꯨꯗꯗꯤ ꯀꯩꯁꯨ ꯇꯥꯔꯣꯏꯅ ꯊꯝꯖꯒꯦ
ꯇꯥꯔꯣꯏ ꯇꯥꯔꯣꯏ ꯃꯔꯨꯞ ꯑꯗꯨꯒ ꯑꯥ ꯑꯩꯅ ꯊꯥꯒꯠꯂꯤꯕ ꯌꯨꯇꯨ ꯊꯥꯒꯠꯄ ꯖꯤꯝꯗꯨꯁꯨ ꯑꯝꯇ ꯌꯥꯎꯕ ꯅꯠꯇꯦꯀꯣ ꯃꯔꯨꯞ ꯈꯪꯕꯤꯔꯝꯒꯅꯤ ꯑꯆꯧ ꯑꯆꯧꯕ ꯃꯌꯥꯝ ꯌꯥꯎꯔꯝꯒꯅꯤ ꯃꯄꯥꯝꯕꯣꯝ ꯆꯥꯎꯕ ꯑꯗꯨꯕꯨ ꯑꯗꯨꯃꯥꯏꯅ ꯊꯥꯒꯠꯄ ꯑꯃꯇ ꯎꯕꯤꯔꯝꯈꯤꯔꯣꯏ
ꯑꯩ ꯑꯩ ꯀꯩꯅꯣ ꯊꯝꯖꯒꯦ ꯍꯥꯏꯕꯗꯤ ꯑꯩ ꯑꯩ ꯌꯥꯝꯅ ꯂꯨꯝꯕ ꯊꯥꯡꯒꯠꯄ ꯉꯝꯗꯦ ꯑ ꯇꯧꯕꯑꯃꯁꯨꯝ ꯀꯩ ꯍꯥꯏꯅꯤ ꯃꯌꯥꯝꯒ ꯑꯗꯨ ꯃꯥꯟꯅꯗꯦ ꯍꯥꯏꯖꯕ ꯇꯥꯔꯦ ꯑꯩ ꯏꯁꯥ ꯆꯥꯎꯕꯨꯗꯤ ꯆꯥꯎꯋꯦ ꯆꯥꯎꯕ ꯇꯥꯔꯒꯁꯨ ꯑꯍꯥꯥꯟꯕ ꯖꯤꯝꯗ ꯂꯥꯛꯄ ꯍꯥꯏꯗꯤ ꯁꯤ ꯑꯗꯨꯝ ꯍꯦꯟꯒꯠꯄ ꯌꯣꯠ ꯍꯦꯟꯒꯠꯂꯛꯄꯗ ꯃꯇꯝ ꯑꯗꯨꯝ ꯆꯪꯉꯤ ꯑꯗꯨꯕꯨ ꯑꯩꯗꯤ ꯍꯥꯏꯗꯤ ꯁꯥ ꯑꯃꯒ ꯍꯦꯛ ꯁꯥꯟꯅꯔꯨꯗꯅ ꯒ꯭ꯌꯥ ꯒ꯭ꯌꯥꯟ ꯃꯦꯟ ꯇꯥꯗꯗꯅ ꯑꯗꯨꯝ ꯄꯪꯊꯥꯡ ꯊꯥꯡꯒꯠꯂꯦ ꯍꯥꯏꯇꯥꯔꯦ ꯑꯗꯨꯝ ꯍꯥꯏꯗꯤ ꯑꯥ ꯗꯝꯕꯦꯟꯗ ꯑꯩ ꯑꯞ ꯀꯌꯥꯅꯣ ꯑꯣ ꯀꯨꯟꯊ꯭ꯔꯥꯔꯥ ꯀꯣꯟ ꯃꯉꯥꯔꯥ ꯀꯌꯥꯅꯣ ꯑꯗꯨꯕꯥꯎꯗꯤ ꯊꯥꯒꯠꯈ꯭ꯔꯕ ꯃꯥꯜꯂꯦꯀꯣ ꯀꯨꯟꯊ꯭ꯔꯥꯔ ꯀꯩꯅꯣꯐꯥꯎꯗ ꯊꯥꯒꯠꯈꯤꯕ ꯃꯥꯜꯂꯦ ꯑꯩꯁꯦ ꯁꯥ ꯁꯟꯗꯧꯅ ꯅꯝꯗꯅ ꯊꯥꯒꯠꯍꯟꯈꯤꯕ ꯃꯥꯜꯂꯦ ꯑꯗꯨꯃꯥꯏꯅ ꯂꯩꯈꯤꯕꯅꯤ
ꯑꯗꯨ ꯃꯔꯨꯞ ꯀꯩꯅꯣꯅꯤ ꯃꯔꯨꯝꯅ ꯆꯥꯔꯤꯕ ꯌꯦꯔꯨꯝ ꯈꯔꯗꯨꯒ ꯌꯦꯟ ꯑꯄꯨꯠꯄ ꯑꯃꯨꯛ ꯃꯨꯛ ꯑꯗꯨꯨꯅꯒ ꯑꯗꯨꯒꯤ ꯐꯤꯕꯝꯗꯨ ꯌꯧꯔꯛꯑꯒꯗꯤ ꯃꯔꯨꯞ ꯑꯩꯅ ꯍꯥꯏꯔꯤꯕ ꯄ꯭ꯔꯤꯋꯥꯛ ꯑꯥꯎꯠ ꯀ꯭ꯔꯦꯇꯤꯟ ꯑꯜꯇꯤꯚꯤꯇꯥꯃꯤꯟ ꯄ꯭ꯔꯣꯇꯤꯟꯗꯨꯦ ꯊꯥꯖꯤꯜꯂꯒ ꯌꯦꯔꯨꯝꯒ ꯑꯃꯨꯛ ꯌꯦꯡꯉ ꯆꯥꯁꯤꯜꯂꯒꯗꯤ ꯃꯗꯨꯀꯤ ꯍꯛꯆꯥꯡ ꯑꯁꯤ ꯍꯞꯇꯥ ꯑꯃꯗꯨꯗ ꯑꯗꯨꯝ ꯍꯥꯏꯗꯤ ꯑꯣ ꯍꯥꯏꯕꯁꯤ ꯑꯗꯨꯝ ꯂꯥꯛꯑꯒꯅꯤꯅ ꯑꯩ ꯊꯝꯖꯒꯦ ꯑꯗꯨ ꯀ ꯑꯗꯨꯒ ꯃꯊꯪꯒꯤ ꯇꯔꯞꯇ ꯆꯠꯄ ꯃꯇꯝꯗꯗꯤ ꯐꯨꯔꯤꯠ ꯂꯧꯊꯣꯛꯑꯒ ꯁꯨ ꯇꯧꯕ ꯌꯥꯔꯅꯤ ꯍꯥꯏꯇꯥꯔꯦꯀꯣ
ꯎꯝ ꯇꯧꯕꯅꯦ ꯑꯩ ꯁꯣꯏꯗꯅꯅꯀꯤ ꯇꯧꯕꯅꯦ ꯑꯗꯨꯕꯨ ꯑꯩ ꯄꯣꯇꯣꯀꯗꯤꯍꯔ ꯑꯦꯅꯦꯁꯤꯒꯤ ꯊꯣꯛ ꯏꯅ ꯀꯅꯤ
ꯃꯥꯅꯦ ꯃꯥꯅꯦ ꯑꯗꯨ ꯑꯩꯈꯣꯏ ꯃꯇꯝ ꯈꯔꯗꯤ ꯋꯥꯠꯂꯤ ꯃꯔꯝ ꯑꯗ ꯉꯁꯤ ꯈꯜꯂꯤꯕ ꯄꯣꯠꯁꯤ ꯇꯨꯡ ꯀꯣꯏꯅ ꯇꯧꯁꯤ ꯀꯩꯒꯨꯝꯕ ꯃꯔꯨꯞꯅ ꯒꯥꯔꯤ ꯂꯩꯔꯦ ꯑꯩꯒꯤ ꯂꯩꯇ꯭ꯔꯒꯗꯤ ꯃꯔꯨꯅ ꯂꯧꯕ ꯂꯥꯛꯄ ꯄꯤꯌꯨ ꯑꯗꯨꯒ ꯃꯔꯨꯝ ꯂꯩꯇ꯭ꯔꯦ ꯑꯩꯅ ꯂꯩꯔꯒꯩꯗꯤ ꯑꯩ ꯂꯧ ꯂꯥꯛꯀꯦ ꯑꯦ ꯊꯤꯡ ꯊꯦꯡꯖꯁꯨ ꯑꯗꯨꯝ ꯀꯣ ꯅꯣꯡꯃꯒꯤ ꯁꯣꯏꯗꯕꯤꯗ ꯑꯅꯤꯔꯛ ꯁꯥꯟꯅꯕꯒꯤ ꯊꯕꯛꯛꯇꯨ ꯇꯣꯛꯑꯁꯤ ꯈꯤꯇꯪ ꯇꯧꯁꯤ ꯑꯌꯛ ꯑꯣꯏꯔꯁꯨ ꯑꯩꯈꯣꯏ ꯃꯇꯝ ꯈꯥꯏꯗꯣꯛꯏꯁꯤ ꯀꯩꯒꯤꯅꯣꯗ ꯑꯩꯈꯣꯏ ꯊꯕꯛꯁꯤꯦ ꯃꯦꯟ ꯇꯥꯗꯕꯅꯤꯅꯅꯦ
ꯎꯝ
ꯀꯩꯒꯨꯝꯕ ꯑꯩ ꯋꯥꯈꯜꯗꯗꯤ ꯃꯇꯝ ꯈꯔꯗꯤ ꯅꯨꯡꯊꯤꯟꯗ ꯑꯗꯨꯝ ꯇꯧꯁꯤ ꯈꯔꯦ ꯅꯨꯡꯗꯥꯡꯁꯤꯗ ꯅꯨꯡꯗꯥꯡ ꯋꯥꯏꯔꯝꯁꯤꯗ ꯀꯩꯒꯤꯅꯣꯗ ꯑꯩꯈꯣꯏꯒꯤ ꯊꯕꯛꯁꯤ ꯑꯗꯨꯝ ꯂꯥꯡꯉꯅꯤꯅ ꯊꯕꯛ ꯁꯨꯕꯅ ꯃꯔꯝ ꯑꯣꯏꯔꯒ ꯑꯌꯨꯛ ꯍꯧꯛ ꯊꯦꯡꯉꯦꯕ
ꯑꯗꯣ ꯍꯌꯦꯡꯁꯦ ꯀꯔꯤ ꯅꯨꯃꯤꯠ ꯑꯣꯏꯒꯦ ꯍꯌꯦꯡꯁꯦ ꯊꯥꯔꯁꯗꯦ ꯑꯣꯏꯌꯦꯀꯣ
ꯍꯌꯦꯡꯁꯦ ꯁꯒꯣꯜꯁꯦꯟꯅꯤ
ꯁꯪꯒꯣꯜꯁꯦꯟꯅꯤꯅ ꯑꯍꯤꯡ ꯂꯦꯛꯞꯄ ꯈꯣꯠꯄ ꯍꯥꯏꯕꯗꯨꯗꯤ ꯅꯨꯡꯉꯥꯏꯔꯣꯏ
ꯎꯝ ꯃꯔꯨꯞ ꯀꯩꯅꯣꯅꯤ ꯔꯦꯀꯣꯔꯠ ꯇꯧꯕ ꯈꯣꯠꯄꯒꯤ ꯋꯥꯐꯝꯁꯦ ꯑꯩ ꯁꯤꯗꯒꯤ ꯌꯨꯝꯗ ꯍꯧꯖꯤꯛꯀꯥꯟꯁꯦ ꯃꯤ ꯌꯥꯝ ꯂꯥꯡꯗ꯭ꯔꯦ ꯍꯥꯏꯇꯥꯔꯦ ꯑꯗꯨꯅ ꯃꯤ ꯌꯥꯝ ꯂꯥꯡꯗ꯭ꯔꯕꯅꯤꯅ ꯁꯤꯗꯗꯤ ꯃꯇꯝ ꯈꯔ ꯇꯧꯕ ꯌꯥꯈꯤꯅꯤ ꯃꯊꯪ ꯃꯤ ꯌꯥꯝ ꯂꯥꯡꯕꯗ ꯐꯔꯛ ꯇꯥꯁꯜꯂꯛꯇꯥꯗꯤꯅꯣ ꯑꯣꯏꯣꯏꯗ ꯂꯥꯛꯑꯒꯦ ꯑꯗꯨꯒ ꯍꯌꯦꯡ ꯍꯪꯆꯤꯀꯤꯁꯤꯗꯤ ꯇꯧꯕ ꯌꯥꯅꯤ ꯑꯗꯨꯒ ꯆꯥꯕ ꯊꯛꯄꯗꯨꯁꯨ ꯃꯔꯨ ꯌꯥꯏꯔꯤꯉꯩ ꯆꯥꯁꯤꯟꯕꯤꯔꯨꯅꯨ ꯅꯍꯥꯟꯈꯩ ꯃꯇꯝꯛ ꯑꯃ ꯆꯥꯁꯤꯜꯂꯨꯕꯗꯣ ꯃꯗꯨ ꯍꯟꯇꯣꯛ ꯈꯨꯗ ꯀꯩꯁꯨ ꯀꯨꯏꯔꯣꯏ ꯀꯩꯝ ꯈꯟꯕꯤꯒꯅꯨ ꯑꯩꯁꯨ ꯃꯌꯥꯝ ꯆꯥꯁꯤꯜꯂꯤꯕꯅꯤ ꯆꯥꯛ ꯍꯥꯏꯕ ꯆꯥꯛꯁꯤ ꯃꯔꯨ ꯑꯣꯏꯅ ꯆꯥꯗꯕꯗꯤ ꯌꯥꯗꯦ ꯑꯗꯨꯕꯨ ꯑꯩꯈꯣꯏꯅ ꯃꯔꯨꯞꯛꯀꯤꯁꯨ ꯃꯦꯆꯤꯟ ꯑꯃ ꯀꯛꯑꯁꯤ ꯃꯆꯤꯟ ꯌꯥꯡꯈꯩꯁꯨ ꯑꯣꯝꯕꯤꯕ ꯑꯃ
ꯎ
ꯑꯗꯨꯒ ꯃꯗꯨꯗ ꯀ꯭ꯔꯥꯝꯁꯤ ꯑꯣꯜꯂ ꯑꯣꯜꯂꯒ ꯆꯥꯕ ꯈꯨꯗꯤꯡꯒꯤ ꯑꯣꯟꯕꯤꯔꯁꯤ ꯑꯗꯨꯒ ꯃꯔꯨꯞꯀꯤ ꯏꯁꯤꯡꯒꯤ ꯗꯥꯏꯔꯤ ꯃꯆꯥ ꯑꯃ ꯊꯝꯕꯤꯌꯨ ꯏꯁꯤꯡ ꯑꯩꯈꯣꯏ ꯗꯥꯔꯤ ꯃꯆꯥ ꯑꯃ ꯊꯝꯕꯤꯌꯨ ꯆꯥꯕ ꯊꯛꯄꯒꯤꯗ ꯑꯩ ꯇꯥꯛꯆꯒꯦ ꯑꯗꯨꯒ ꯃꯁꯤ ꯑꯗꯨ ꯆꯥꯈ꯭ꯔꯦ ꯏꯁꯤꯡ ꯑꯗꯨ ꯊꯛꯈ꯭ꯔꯦ ꯑꯗꯨꯗ ꯊꯛꯈ꯭ꯔꯦ ꯁꯤ ꯏꯁꯤꯡ ꯂꯣꯏꯁꯟꯈ꯭ꯔꯦ ꯁꯤ ꯃꯇꯝ ꯑꯁꯤ ꯇꯧꯈ꯭ꯔꯦ ꯆꯥꯡ ꯅꯥꯏꯅ ꯃꯗꯨ ꯊꯥ ꯑꯃ ꯇꯧꯔꯛꯄ ꯃꯇꯝꯗ ꯌꯦꯡꯗ꯭ꯔꯒꯁꯨ ꯑꯗꯨꯝ ꯍꯩꯔꯛꯑꯅꯤ ꯍꯥꯏꯇꯥꯔꯦꯀꯣ ꯑꯗꯨꯒ ꯆꯥꯅ ꯊꯛꯅꯕꯁꯦ ꯑꯣꯁꯁꯤ ꯏꯆꯝ ꯆ ꯁ꯭ꯋꯥꯏꯗꯒꯤ ꯑꯣꯁ ꯂꯧꯔꯣꯏ ꯂꯐꯣꯏ ꯀꯤ ꯁꯪꯒꯣꯝ ꯃꯤꯛꯁ ꯇꯧꯔꯒ ꯌꯥꯎꯕ ꯑꯩꯈꯣꯏꯒꯤ ꯄ꯭ꯔꯣꯇꯤꯟ ꯌꯥꯝ ꯋꯥꯡꯕ ꯑꯣꯔꯁꯨ ꯆꯥꯒꯅꯤ ꯃꯗꯨ ꯀꯔꯤꯝ ꯈꯟꯕꯤꯒꯅꯨ ꯑꯗꯨꯒ ꯂꯥꯛꯑꯝꯗꯥꯏ ꯂꯥꯛꯝꯗꯥꯏ ꯀꯣꯐꯤ ꯊꯛꯄ ꯊꯛꯑꯔꯣꯏ ꯑꯇ ꯀꯣꯐꯤ ꯊꯛꯄꯁꯦ ꯌꯥꯝ ꯁꯣꯛꯏ ꯑꯩꯈꯣꯏꯗ ꯀꯣꯐꯤ ꯊꯛꯄꯒꯤ ꯃꯍꯨꯠꯇ ꯀꯣꯐꯤ ꯊꯛꯀꯦ ꯍꯥꯏꯇꯥꯔꯒꯁꯨ ꯑꯩꯈꯣꯏ ꯊꯛ ꯆꯥꯗꯧꯔꯤꯕ ꯑꯣꯠꯁꯤꯗ ꯈꯤꯇꯪ ꯌꯥꯟꯒꯅꯤ ꯑꯗꯨꯒ ꯅꯤꯌꯣꯝ ꯆꯨꯝꯅ ꯋꯥ ꯑꯥꯎꯠ ꯑꯩꯈꯣꯏꯒꯤ ꯋꯥꯡ ꯑꯥꯎꯠ ꯇꯧꯔꯕ ꯃꯇꯨꯡꯗ ꯑꯩꯈꯣꯏ ꯇꯞꯅ ꯇꯞꯅ ꯇꯞꯅ ꯁꯥꯟꯅꯔꯛꯑꯒ ꯏꯁꯩꯁꯨ ꯀꯟꯅ ꯀꯟꯅ ꯊꯥꯒꯅꯤ ꯑꯗꯨꯒ ꯁꯥꯟꯅꯔꯛꯀꯅꯤ ꯑꯗꯨꯒ ꯑꯩꯈꯣꯏ ꯐꯖꯅ ꯇ꯭ꯔꯦꯁꯤꯡꯒ ꯇꯧꯊꯣꯛꯀꯅꯤ ꯅꯨꯡꯇꯤ ꯈꯨꯗꯤꯡꯃꯛꯀꯤ ꯑꯗꯨꯒ ꯃꯇꯝ ꯑꯗꯨꯒ ꯍꯞꯇꯥꯁꯤꯗ ꯁꯤ ꯅꯨꯃꯤꯠꯁꯤꯅ ꯁꯤ ꯁꯥꯟꯅꯕ ꯁꯤ ꯁꯥꯟꯅꯕ ꯑꯗꯨꯒ ꯁꯤ ꯅꯨꯃꯤꯠꯁꯤꯅ ꯆꯦꯟꯕ ꯁꯤꯅꯦꯃꯤꯁꯤꯅ ꯁꯨꯥꯏ ꯍꯥꯏꯦ ꯇꯧꯕ ꯁꯤ ꯅꯨꯡꯁꯤꯅ ꯄꯨꯛ ꯁꯥꯟꯅꯔꯄꯅ ꯅꯤꯌꯣꯝ ꯑꯃꯝꯗ ꯀꯥꯡꯂꯣꯟ ꯑꯃ ꯇꯧꯔꯛꯄ ꯃꯇꯝꯗ ꯇꯦꯅꯔꯗꯒꯤ ꯍꯦꯟꯅ ꯇꯥꯔꯣꯏ ꯍꯥꯏꯇꯥꯔꯦꯀꯣ ꯃꯔꯨꯞ ꯑꯩꯅ ꯇꯧꯖꯔꯛꯄ ꯃꯇꯝꯗ
ꯎꯝ ꯃꯥꯗꯤ
ꯑꯗꯨꯅ ꯌꯦꯡꯁꯤ ꯃꯇꯝꯗꯨꯗ ꯈꯪꯉꯒꯅꯤ ꯊꯥ ꯑꯅꯤꯒꯤ ꯃꯇꯨꯡꯗꯗꯤ ꯐꯤꯕꯝ ꯑꯃ ꯂꯥꯛꯑꯒꯅꯤ ꯍꯥꯏꯇꯥꯔꯦ ꯃꯗꯨ
ꯎ ꯁꯥ ꯁꯟ ꯁꯥ ꯁꯟ ꯏꯔꯣꯏ ꯍꯣꯏꯕꯗꯧꯅꯉꯣꯏꯒꯅꯤ ꯑꯗꯨꯒ ꯐꯔꯝꯃꯥꯁꯤ ꯐꯝꯕ ꯃꯔꯨꯞ ꯀꯁꯨ ꯀꯧꯕꯤꯔꯛꯑꯣ ꯍꯌꯦꯡ ꯉꯁꯤ ꯑꯗꯨꯝ ꯍꯥꯏꯈ꯭ꯔꯣ ꯍꯧꯖꯤ ꯑꯗꯨꯝ ꯍꯧꯖꯤꯛ ꯍꯧꯖꯤꯛ ꯑꯗꯨꯝ ꯍꯥꯏꯈ꯭ꯔꯣ ꯍꯥꯏꯕ ꯇꯥꯔꯦ ꯊꯥꯕꯤꯦ ꯍꯌꯦꯡ ꯁꯨꯃꯥꯏꯅ ꯐꯧꯔ ꯆꯠꯂꯒ ꯁꯤ ꯄꯨꯡ ꯁ꯭ꯋꯥꯏꯗ ꯍꯥꯏꯔꯒ ꯍꯥꯏꯕꯤꯀꯣ
ꯑꯃꯕꯨꯗꯤ ꯑꯗꯨꯒ ꯂꯥꯛꯄ ꯃꯇꯝꯗ ꯑꯌꯨꯛꯇꯀ ꯁꯥꯟꯅꯔꯒꯗꯤ ꯑꯩꯒꯤ ꯃꯥ ꯑꯃ ꯑꯃꯁꯨ ꯌꯨꯝꯗꯒꯤ ꯂꯥꯛꯀꯦ ꯍꯥꯏ ꯃꯥꯁꯨ ꯃꯁꯥ ꯀꯩꯅꯣ ꯇꯧꯕꯅꯤ ꯑꯩꯅ ꯇꯥꯛꯇꯣꯔꯤꯕꯅꯤ ꯑꯗꯨꯗ ꯃꯥꯁꯦ ꯑꯌꯨꯛꯀꯤ ꯂꯥꯛꯈꯤꯗꯦ ꯍꯥꯏꯕꯅꯤ ꯑꯗꯨꯝ ꯑꯩꯅ ꯃꯇꯝ ꯈꯔꯗꯤ ꯑꯌꯨꯛꯇꯤ ꯃꯦꯟ ꯇꯥꯗ꯭ꯔꯤ ꯑꯗꯨꯅ ꯍꯥꯏꯕꯗꯤ ꯃꯇꯝ ꯈꯔꯗꯤ ꯃꯥ ꯁ꯭ꯋꯥꯏꯗ ꯃꯀꯤꯡ ꯁꯨꯄ ꯈ꯭ꯔꯣꯕ ꯇꯧꯖꯔꯅꯤ ꯑꯩꯈꯣꯏ ꯊꯕꯛ ꯏꯪꯈꯥꯡꯁꯤꯗ ꯃꯦꯟ ꯇꯥꯔꯀꯥꯟꯗ ꯑꯌꯨꯛꯛꯇ ꯆꯠꯁꯤ ꯃꯇꯝ ꯑꯃꯗ ꯑꯩꯅ ꯃꯔꯨꯞ ꯍ ꯂꯥꯛꯄ ꯇ꯭ꯔꯤꯗ ꯑꯩꯅ ꯇꯥꯛꯆꯔꯝꯃꯤꯁꯤ ꯃꯈꯣꯏ ꯑꯍꯨꯝꯅꯤ ꯑꯗꯨꯒ ꯇ꯭ꯔꯦꯅꯔ ꯃꯁꯥꯃꯛꯅꯁꯨ ꯍꯥꯏ ꯅꯪꯅ ꯁꯨꯃꯥꯏ ꯍꯩꯔꯒ ꯀꯩꯗꯧꯕꯒꯤ ꯅꯪ ꯊꯣꯛꯇ꯭ꯔꯤꯅꯣꯅ
ꯎꯝ ꯍꯝ
ꯑꯗꯨꯕꯨ ꯑꯩꯅ ꯈꯪꯖꯈꯤ ꯑꯩꯗꯤ ꯌꯦꯔꯨꯝ ꯈꯛꯇ ꯆꯥꯕ ꯉꯝꯃꯤ ꯌꯦꯟꯕꯨ ꯐꯨꯠꯂꯒ ꯆꯥꯕ ꯉꯝꯖꯗ ꯗꯦꯅ ꯍꯥꯏꯖꯩ ꯍꯥꯏꯅꯔꯦ ꯑꯗ ꯃꯥꯅ ꯍꯋꯥꯏ ꯄꯩꯁꯥꯗꯤ ꯌꯥꯝ ꯆꯪꯕꯅꯤꯅ ꯍꯥꯏꯌꯦ ꯑꯗꯨ ꯑꯩꯅ ꯍ ꯉꯔꯥꯡ ꯅꯍꯥꯟꯇ꯭ꯔꯦ ꯅ ꯂꯧꯕ ꯇꯧꯔꯝꯝꯕꯗꯁꯨ ꯑꯦ ꯑꯩ ꯁꯟ ꯇꯧꯔꯒꯗꯤ ꯀꯩꯅꯣ ꯇꯧꯔꯣꯏꯅ ꯃꯥ ꯑꯃ ꯇꯥꯍꯜꯂꯒ ꯑꯃꯨꯛ ꯇꯧꯖꯕꯅꯤ ꯊꯣꯛ ꯀꯣ ꯍꯥꯏꯕꯁꯤꯗꯤ ꯈꯔ ꯈꯦꯠꯅꯔꯦ ꯍꯥꯏꯇꯥꯔꯦꯀꯣ
ꯎꯝꯍꯨꯝ
ꯊꯔꯣꯏꯏꯁꯤ ꯑꯩ ꯋꯥꯈꯜꯁꯦ ꯍꯥꯏꯗꯤ ꯌꯣꯡ ꯁꯥꯕꯒꯤ ꯈꯣꯠꯄꯒꯤ ꯄꯩꯁꯥꯁꯨ ꯇꯨꯡꯁꯤꯟꯕꯅꯤꯅ
ꯎꯝ
ꯍꯛꯆꯥꯡꯁꯦ ꯐꯔꯒ ꯃꯑꯣꯡ ꯃꯔꯤꯟ ꯇꯥꯅ ꯂꯩꯔꯒ ꯑꯩ ꯁꯣꯁꯦꯜ ꯃꯦꯗꯤꯌꯥꯗ ꯑꯃꯨꯛꯇꯪ ꯂꯩꯒꯦꯅ ꯈꯜꯂꯤ ꯑꯗꯨꯒ ꯃꯗꯨꯀ ꯇꯧꯒꯗꯕ ꯊꯕꯛ ꯃꯌꯥꯝꯗꯨ ꯎꯝ ꯍꯥꯏꯕꯗꯤ ꯊꯝꯕꯤ ꯊꯝꯃꯨꯅ ꯍꯥꯏꯅꯤꯡꯉꯤꯗꯕ ꯍꯥꯏꯔꯅꯤꯅ
ꯁꯤꯦ ꯃꯅꯦꯅ ꯄꯥꯡꯕꯗꯁꯨ ꯑꯩꯒꯤ ꯑꯄꯥꯝꯕꯅꯦ ꯍꯥꯏꯕꯗꯤ ꯑꯩꯁꯨ ꯌꯨꯝ ꯑꯃ ꯀꯔꯤ ꯑꯃ ꯁꯥꯕ ꯍꯥꯏꯕꯁꯤꯅꯤ ꯑꯩꯈꯣꯏꯒꯤ ꯂꯩꯔꯤꯕ ꯌꯨꯝ ꯑꯁꯤ ꯑꯗꯨꯛꯀꯤ ꯃꯇꯤꯛ ꯍꯥꯏꯗꯤ ꯁꯦꯝꯖꯤꯟ ꯈꯣꯠꯆꯜꯂꯒ ꯌꯦꯡꯕꯗ ꯐꯖꯕꯒꯤ ꯋꯥꯅꯤ ꯍꯥꯏꯩ ꯐꯖꯅꯕꯒꯤꯗꯃꯛꯇ ꯁꯦꯝꯖꯤꯟꯗꯣꯏꯅꯦ ꯍꯥꯏꯇꯥꯔꯦ ꯑꯩꯒꯤ ꯏꯆꯦꯈ ꯣꯟꯁꯤꯗ ꯑꯩꯒꯤ ꯏꯃꯥꯒ ꯏꯄꯥꯒꯅ ꯑꯗꯨꯛꯀꯤ ꯃꯇꯤꯛ ꯍꯣꯠꯅꯔꯒ ꯁꯦꯝꯖꯤꯟꯈꯤꯕꯅꯤ ꯑꯩꯒꯤ ꯏꯄꯨꯅ ꯐꯥꯕꯤꯕ ꯌꯦꯅꯤ ꯑꯗꯨꯕꯨ ꯑꯩꯅ ꯊꯃꯣꯏ ꯁꯣꯛꯈꯤꯕꯗ ꯎ ꯍꯥꯏꯗꯤ ꯃꯃꯥꯡꯒꯤ ꯆꯍꯤ ꯂꯣꯏꯔꯝꯗꯥꯏꯗ ꯑꯣꯏꯔꯒꯗ ꯍꯟꯗꯛꯀꯤ ꯆꯍꯤ ꯍꯧꯒꯠꯂꯛꯄꯗ ꯑꯣꯏꯔꯝꯒꯗꯣꯏ ꯃꯥꯅ ꯑꯩꯁꯨ ꯑꯣꯏꯒꯤ ꯃꯥꯅ ꯏꯃꯥꯅ ꯈꯪꯕꯤꯕꯗꯨ ꯈꯪꯕꯤꯌꯨ ꯑꯦ ꯌꯨꯝꯒ ꯑꯗꯨ ꯁꯥꯕ ꯉꯝꯃꯛꯛꯇꯔꯨꯔꯅꯤ ꯈꯣꯠꯇꯗꯅꯤ ꯁꯨꯝꯗ ꯊꯥꯒ ꯀ ꯑꯩꯒꯤ ꯊꯃꯣꯏꯒꯤ ꯋꯥꯕ ꯁꯨꯝ ꯍꯥꯏꯖꯔꯨꯕꯅꯤ ꯑꯦ ꯑꯩꯅ ꯁꯛꯀꯦꯅ ꯈꯜꯠꯂꯨꯅꯨ ꯑꯩꯅ ꯈꯨꯗ ꯑꯣꯏꯅ ꯁꯥꯒꯅꯦ ꯃꯊꯣꯟ ꯍꯥꯞꯄ ꯁꯥꯒꯗꯣꯏꯅꯤ ꯍꯥꯏꯒꯅꯤ ꯑꯗꯨꯗ ꯑꯩꯒꯤ ꯇꯨꯡꯗꯒꯤ ꯑꯩꯒꯤ ꯏꯄꯨꯅ ꯍꯥꯏꯕ ꯇꯥꯔꯦꯀꯣ ꯍꯥꯏꯗꯤ ꯈꯪꯗꯦ ꯀꯩ ꯋꯥꯈꯟꯗꯒꯤ ꯍꯥꯏꯔꯛꯂꯤꯗꯨꯅ ꯍꯥꯏꯗꯤ ꯉꯝꯃꯅꯤ ꯃꯊꯤꯟꯗ ꯀꯣꯡ ꯉꯥꯎ ꯅꯪꯅ ꯌꯨꯝ ꯆꯥꯕꯒꯔꯤꯅꯦ ꯍꯥꯏꯔꯒ ꯌꯥꯝ ꯊꯤꯅ ꯉꯥꯏꯔꯛꯈꯤꯕ ꯍꯥꯏꯇꯥꯔꯦꯄꯥꯗꯤ ꯀꯜꯍꯔꯣꯏꯁꯦ ꯇꯕꯗꯤ ꯂꯩꯇꯦ
ꯑꯩꯁꯦ ꯑꯩꯒ ꯏꯄꯨꯒ ꯑꯩꯒꯤ ꯃꯔꯤꯁꯦ ꯑꯗꯨꯛꯀꯤ ꯃꯇꯛ ꯎꯗꯤ ꯌꯥꯝ ꯊꯤꯅ ꯅꯛꯁꯤꯟꯅꯖꯔꯝꯅꯤ ꯍꯥꯏꯕ ꯇꯥꯔꯦ ꯑꯩꯈꯣꯏꯒꯤ ꯏꯄꯨꯒꯤ ꯃꯔꯤꯁꯦ ꯑꯗꯨꯀꯤ ꯃꯇꯠꯇꯁꯤ ꯁꯥꯡ ꯍꯥꯏꯗꯤ ꯃꯥꯅ ꯈ꯭ꯋꯥꯏꯗꯒꯤ ꯅꯨꯡꯁꯤꯁꯨꯁꯨ ꯑꯩꯅ ꯑꯗꯨꯝ ꯈꯪꯖꯩ ꯑꯗꯨꯕꯨ ꯍꯧꯈ꯭ꯈꯤꯕ ꯆꯍꯤ ꯈꯔꯣ ꯑꯁꯤꯗ ꯌꯥꯝꯅ ꯑꯍꯣꯡꯕ ꯑꯃ ꯂꯥꯛꯄ ꯍꯥꯏꯇꯥꯔꯦ ꯃꯥꯒꯤ ꯋꯥꯉꯥꯡ ꯁꯉꯥꯡ ꯑꯗꯒꯤ ꯃꯥꯅ ꯑꯩꯉꯣꯟꯗ ꯇꯧꯕ ꯈꯣꯠꯄ ꯑꯗꯨꯒꯤ ꯃꯇꯥꯡꯗꯁꯨ ꯑꯃꯨ ꯊꯤꯅ ꯍꯣꯡꯕ ꯑꯃ ꯂꯥꯛꯈꯤ ꯑꯗꯨꯅꯤꯌꯥꯝꯁꯨ ꯄꯦꯟꯖꯈꯤꯗꯧꯕ ꯍꯥꯏꯇꯥꯔꯦ ꯃꯃꯥꯡꯒꯤꯗꯣ ꯍꯥꯏꯈꯤꯈꯤꯕꯗꯧꯔꯤꯁꯨ ꯑꯩ ꯃꯥꯏꯁꯤ ꯃꯥꯡꯁꯤꯟꯈꯤꯕ ꯍꯥꯏꯇꯥꯔꯦ ꯑꯩꯒꯤ ꯇꯧꯐꯝ ꯈꯪꯗꯕ ꯍꯥꯏꯇꯥꯔꯦ ꯑꯗꯨꯒꯤ ꯅꯨꯃꯤꯠꯇꯨꯗꯒꯤ ꯑꯩ ꯀꯥꯏꯅ ꯅꯛꯁꯟꯅꯖꯗꯦ ꯑꯩꯒꯤ ꯏꯄꯨ ꯑꯣꯏꯖꯕ ꯇꯥꯔꯒꯁꯨ ꯂꯩꯃꯤꯟꯅꯕ ꯇꯥꯔꯒꯁꯨ ꯑꯩꯁ ꯃꯥꯅ ꯍꯥꯏꯕ ꯑꯍꯜ ꯑꯃꯅ ꯍꯥꯏꯕꯅꯤꯅ ꯆꯄꯣꯠ ꯇꯧꯋꯦ ꯇꯧꯟꯁꯨ ꯍꯥꯏꯥꯟꯅ ꯂꯩꯅ ꯃꯩꯇꯔꯤ ꯂꯩꯇ꯭ꯔꯦ ꯑꯗꯨꯒ ꯑꯩ ꯅꯣꯡꯃ ꯅꯠꯇ꯭ꯔꯒ ꯅꯣꯡꯃꯗꯤ ꯁꯥꯈꯤꯒꯅꯤ ꯍꯥꯏꯕꯁꯤꯒꯤ ꯑꯁꯖꯩ ꯂꯩꯖꯔꯤꯕꯁꯤ ꯑ ꯊꯝꯖꯒꯦ
ꯌꯥꯝ ꯅꯨꯡꯉꯥꯏꯖꯔ ꯃꯔ ꯑꯗꯣ ꯀꯩꯅꯣꯅꯤ ꯃꯊꯪꯗꯁꯨ ꯋꯥꯔꯤ ꯋꯥꯇꯥꯏ ꯇꯧꯁꯤ ꯉꯁꯤꯒꯤꯗꯤ ꯃꯇꯝꯁꯤ ꯌꯧꯁꯤꯜꯂꯛꯑꯕꯅꯤꯅ ꯑꯩ ꯊꯝꯖꯔꯒꯦ